ꯍꯜꯂꯣ
ꯍꯜꯂꯣ
ꯍꯜꯂꯣ
ꯍꯜꯂꯣ
ꯇꯥꯕ꯭ꯔꯣ
ꯇꯥꯏ ꯇꯥꯏꯌꯦ ꯅꯪꯗꯤ ꯇꯥꯗꯕ꯭ꯔꯣ
ꯇꯥꯏ ꯂꯪꯇ꯭ꯔꯤꯛ ꯂꯪꯉꯦ
ꯍꯣꯏ ꯅꯦꯠꯕꯜꯁꯦ ꯈꯔ ꯍꯥꯥꯗꯕ ꯀꯣ
ꯎꯝ ꯌꯥꯝ ꯏꯁꯃꯨꯠ ꯑꯣꯏꯌꯦꯗ ꯑꯩꯉꯣꯟꯗꯗꯤꯀꯣ
ꯑꯥ ꯑꯥ ꯑꯥ ꯑꯥ ꯅꯪꯉꯁꯨ ꯑꯗꯨꯝ ꯅꯪꯒꯤꯁꯨ ꯑꯗꯨꯝ ꯇꯥꯏꯗ ꯀꯔꯤ ꯇꯧꯔꯤꯒꯦ
ꯑꯩ ꯀꯔꯤ ꯇ ꯀꯔꯤ ꯇꯧꯕ꯭ꯔꯣ ꯑꯩ ꯈꯟꯈꯤꯒꯦꯀꯣ ꯑꯩꯗꯣ ꯇꯨꯝꯕ꯭ꯔꯥ ꯂꯦꯞꯄ꯭ꯔꯥ ꯐꯝꯕ꯭ꯔꯥ ꯍꯥꯏꯕꯗꯣ ꯍꯧꯖꯤꯛꯁꯦ ꯑꯩ ꯒ꯭ꯌꯥꯟ ꯃꯥꯟ ꯇꯥꯗꯕꯀꯣ ꯑꯩ ꯑ ꯇꯨꯝꯕ ꯃꯥꯜꯂꯦꯗ ꯑꯩ ꯇꯨꯝꯃꯦ ꯑꯩ ꯍꯤꯞꯄꯒ ꯂꯩꯌꯦ ꯐꯃꯨꯡꯗ
ꯑꯣ ꯆꯥꯛ ꯌꯦꯟꯁꯥꯡꯗꯤ ꯀꯃꯥꯏꯅ ꯇꯧꯔꯤꯒꯦ ꯆꯥꯔꯕ꯭ꯔꯣ
ꯆ ꯆꯥꯗ꯭ꯌꯥ ꯆꯥꯛ ꯀꯟꯅ ꯊꯣꯡꯂꯤꯌꯦ
ꯑꯣ
ꯏꯆꯟꯅꯨꯄꯤ ꯑꯩꯈꯣꯏ ꯆꯥꯛ ꯊꯣꯡꯂꯒ ꯂꯩꯌꯦ ꯀꯔꯤ ꯃ ꯃꯊꯦꯜꯅꯣ ꯍꯥꯏꯕꯗꯣ ꯅꯪ ꯑꯩ ꯍꯥꯏꯗꯣꯛꯑꯗꯤ ꯅꯪ ꯇꯤꯟ ꯌꯣꯠꯆꯅꯤꯀꯣ
ꯑꯁ ꯑꯣ ꯀꯔꯤꯅꯣꯅꯦ ꯑꯩꯁꯨ ꯈꯪꯒꯦꯅꯦ ꯍꯥꯎꯕꯗ ꯎꯕ꯭ꯔ ꯅꯕꯤꯗ
ꯈꯪꯅꯤꯡꯕ꯭ꯔꯣ ꯍꯥꯏꯔꯒꯦ ꯌꯥꯔꯕꯣ
ꯌꯥꯏꯑꯦ ꯌꯥꯏꯌꯦ ꯍꯥꯏꯔꯅꯦ
ꯍꯦꯗꯤꯗ ꯂꯩꯔꯕꯔꯕꯣ
ꯑꯗꯩꯗꯤꯅꯦ ꯍꯦ
ꯑ ꯑꯗꯨꯗꯤ ꯍꯥꯏꯗꯣꯛꯑꯒꯦꯀꯣ ꯇꯤꯟꯗꯣ ꯌ ꯏ ꯀꯩꯅꯀꯣ ꯑꯁꯤꯁꯦ ꯌꯨꯝꯗꯒꯤ ꯎꯁꯣꯏ ꯎꯁꯣꯏ ꯄꯨꯔꯛꯄꯥ
ꯑꯣ ꯍꯥꯎ ꯄꯅꯤ ꯌꯦꯠꯇꯦꯗꯤ
ꯎꯁꯣꯏ ꯃꯆꯥ ꯃꯆꯥꯗ ꯄꯨꯔꯛꯄ ꯑꯗꯨꯗ ꯑꯩꯅ ꯑꯁꯤꯒꯤ ꯑꯁꯤꯗ ꯊꯥꯛꯑꯒ ꯆꯥꯃꯤꯟꯅꯒꯗꯕꯁꯦ ꯀꯔꯤ ꯆꯥꯟꯅꯒꯅꯤ ꯍꯥꯏꯕ ꯈꯜꯂꯦꯕ ꯉꯁꯥꯏꯗꯣ ꯈꯔ ꯂꯕ ꯃꯠꯇ ꯑꯁ ꯈ꯭ꯋꯥꯏꯗꯒꯤ ꯁꯥꯟꯅꯒꯗꯕꯁꯦ ꯌꯦꯟ ꯅꯠꯇ꯭ꯔꯗꯤ ꯑ ꯑꯥ ꯆꯥꯟꯅꯒꯅꯤ ꯍꯥꯏꯕꯗꯣ ꯈꯜꯂꯦꯕ ꯑꯩ ꯉꯁꯥꯏꯗꯣ ꯑꯗ ꯑꯦ ꯑꯩ ꯂꯣꯇ꯭ꯔꯤ ꯇꯧꯔꯦꯀꯣ ꯏꯆꯥ ꯏꯊꯟꯇ ꯑꯗꯨꯇꯤ ꯇꯧꯔꯒ ꯑꯣꯛꯊꯄ ꯑꯁ ꯑꯗꯨꯗꯤ ꯑꯣꯛ ꯇꯧꯔꯦ ꯉꯁꯤ ꯁꯤꯗꯤ ꯑꯣ ꯀꯤꯂꯣ ꯑꯅꯤ ꯂꯩꯊꯔꯒ ꯍꯧꯖꯤꯛ ꯊꯣꯡꯉꯒ ꯂꯩꯔꯦ ꯃꯣꯣꯟ ꯃ ꯃꯣ ꯂꯎꯒꯅꯤ
ꯑꯣꯖꯥꯒꯤꯁꯤꯗꯤ ꯌꯥꯝ ꯍꯥꯎꯗꯧ ꯃꯥꯜꯂꯦꯍꯦ ꯑꯩꯁꯨ
ꯎ ꯦꯜꯈꯀꯗ ꯉꯥꯔꯒ ꯂꯩ
ꯑ ꯍꯤꯡꯉꯗꯤ ꯑꯩꯁꯨ ꯀꯥꯎ ꯑꯩꯕꯨꯁꯨ ꯀꯥꯎꯑꯣꯅꯦ
ꯎꯝ
ꯍꯣꯏ ꯀꯧꯔꯛꯀꯦ ꯇꯦꯡꯀꯣꯗ ꯄꯨꯔꯒ ꯂꯥꯛꯀꯦ
ꯍꯕꯅꯤꯅꯦ ꯍꯗꯤꯦ
ꯅꯣꯏ ꯅꯣꯏ ꯅꯣꯏꯒꯤ ꯌꯨꯝꯗꯣ ꯂꯥꯞꯄ꯭ꯔꯥ ꯅꯥꯛꯄꯔꯥ ꯍꯥꯏꯕꯗꯣ
ꯎꯝ
ꯍꯣꯔꯦꯟ ꯑꯩ ꯊꯤꯔꯒ ꯂꯥꯛꯑꯒꯦ
ꯑꯥ ꯑꯗꯨꯃꯦ
ꯌꯥ ꯅꯣꯏꯣꯏꯗ꯭ꯔꯤ ꯅꯣꯏꯣꯏꯗꯤꯔꯤ ꯀꯔꯤ ꯃꯊꯦꯜ ꯅꯣꯡ ꯉꯁꯤ
ꯑꯁ ꯉꯁꯤ ꯀꯔꯤ ꯆꯥꯥꯁꯔ ꯈꯥꯡ ꯔꯦ ꯆꯆꯥꯡ ꯌꯦꯟꯁꯥꯡ ꯊꯣꯡꯕ ꯍꯧꯥꯎꯗꯣꯏꯅꯦ
ꯑꯦꯁ ꯀꯔꯝ ꯀꯥꯟꯗ ꯆꯥꯗꯣꯏꯕ ꯑꯗꯨꯗꯤ ꯍꯧꯖꯤꯛ ꯍꯥꯎ ꯍꯧꯗꯦ ꯍꯥꯏꯁꯤꯗꯤ
ꯑꯩꯈꯣꯏꯗꯤ ꯆꯥꯡ ꯌꯦꯟꯁꯥꯡ ꯄꯨꯡ ꯇꯔꯦꯠ ꯅꯤꯄꯥꯜ ꯃꯄꯜ ꯑꯗꯨꯋꯥꯏꯗ ꯊꯣꯡꯉꯦ ꯗꯦꯜꯍꯤꯒꯤ
ꯑꯁꯄꯥ ꯄꯨꯔꯥ ꯏꯁꯇꯦꯟꯗꯅꯤꯀꯣ ꯂꯩꯩꯔꯤꯦꯀꯣ
ꯃꯄꯥꯟꯒꯤ ꯇꯥꯗ ꯊꯣꯡꯉ
ꯑꯩꯈꯣꯏꯗꯤ ꯄꯨꯡ ꯄꯨꯡ ꯇꯔꯦꯠ ꯄꯨꯡ ꯇꯔꯦꯠ ꯃꯈꯥꯏ ꯑꯗꯨꯋꯥꯏꯗ ꯆꯥꯒꯗꯧ ꯃꯥꯜꯂꯦ ꯦ ꯀꯔꯠꯇ ꯌꯦꯉꯦ ꯅꯍꯥꯟ ꯅꯋꯥꯏꯒꯤ ꯄꯨꯡ ꯇꯔꯨꯛ ꯄꯨꯡ ꯇꯔꯨꯛ ꯄꯨꯡ ꯇꯔꯨꯛ ꯑꯗꯨꯋꯥꯏꯗ ꯄꯨꯡ ꯇꯔꯨꯛ ꯇꯔꯨꯛ ꯃꯈꯥꯏ ꯑꯗꯨꯋꯥꯏꯗ ꯑꯗꯨꯝ ꯆꯥꯕꯅꯦꯕ ꯀꯣ ꯍꯧꯖꯤꯛꯇꯤ ꯄꯨꯡ ꯇꯔꯨꯛ ꯃꯈꯥꯏꯁꯨ ꯍꯦꯟꯈ꯭ꯔꯦ ꯄꯨꯡ ꯑꯗꯨꯗꯤ ꯄꯨꯡ ꯇꯔꯦꯠ ꯑꯗꯨꯋꯥꯏꯗ ꯆꯥꯒꯗꯕ ꯃꯥꯜꯂꯦ ꯁꯠ ꯑꯅꯤ ꯍꯁꯤꯗꯤ ꯄꯨꯈꯥꯝ ꯑ ꯑꯍꯨꯝ ꯃꯔꯤꯗꯤ ꯁꯣꯏꯗ꯭ꯔꯦ
ꯍ ꯆꯂꯣ ꯍꯧꯔ
ꯍꯖ ꯑꯥꯡ ꯑ ꯍꯥꯎꯕꯁꯦ ꯅꯣꯏ ꯅꯨꯃꯤꯠꯇꯤꯒꯤ ꯆꯥꯅꯤꯡꯗꯔꯣ
ꯑꯁ ꯆꯥꯅꯤꯡꯉꯤꯅꯦ
ꯆꯥꯅꯤꯡꯉꯦ ꯆꯠꯅꯤꯡꯉꯤꯗꯤ ꯀꯔꯤ ꯀꯔꯤ ꯇꯧꯒꯅꯤ ꯍꯥꯏꯕꯤꯔꯛꯑꯣ
ꯑꯁ ꯆꯥꯅꯤꯡꯕꯗꯤ ꯊꯕꯛ ꯀꯟꯒꯗꯧꯕꯅꯤꯅꯦ
ꯑ ꯊꯕ ꯀꯥꯏꯅ ꯀꯥꯏꯗꯕꯅꯤ
ꯎꯝ
ꯗꯤ ꯍꯦꯛꯇ ꯂꯥꯛꯄ꯭ꯔꯅꯦ
ꯑꯁ ꯄꯩꯁꯥ ꯇꯥꯜꯂꯅꯤꯗꯅ ꯂꯕꯥꯥꯛ ꯀꯜꯗꯤ
ꯑꯥ ꯑꯣ ꯄꯩꯁꯥꯒꯤꯔ ꯅꯪ ꯊꯕꯠ ꯊꯕꯛ ꯀ ꯀꯟꯒꯅꯤ ꯍꯥꯏꯕꯗꯣ
ꯍꯣꯏ ꯑ ꯍꯝ
ꯔꯨꯝ ꯅ ꯅꯪꯒꯤ ꯔꯨꯝꯗ ꯂꯩꯕ ꯅꯠꯇ꯭ꯔꯣ
ꯑꯁ ꯑꯩ ꯍꯧꯖꯤꯛ ꯃꯅꯕꯥꯒꯂꯏꯌꯦ
ꯀꯣꯏꯕ ꯆꯠꯄꯅꯦꯅ
ꯅꯃꯥꯟꯅꯕꯗꯣ ꯂꯥꯛꯒꯅꯣ ꯍꯥꯏꯌꯨꯀꯣ
ꯍꯣꯏ
ꯎꯝ ꯑꯁ ꯑꯁ ꯍ ꯎꯝ
ꯃꯣꯏꯁꯦ ꯍꯥꯏꯩꯕꯗꯣ ꯏꯟꯗꯕ ꯌꯥꯝ ꯁꯥꯊꯤꯕꯀꯣ
ꯑ ꯍꯥꯏꯔꯤꯕ ꯏꯟꯗꯗꯤ ꯏꯟꯖꯥꯡ ꯑꯍꯥꯎꯕ ꯆꯥꯅꯤꯡꯗꯕ ꯃꯥꯜꯂꯦ
ꯑ
ꯁꯣꯟꯝꯗꯅ ꯌꯥꯝ ꯀꯟꯅ ꯍꯣꯠꯅꯔꯤꯌꯦ
ꯑꯥ
ꯍꯤꯟꯖꯥꯡ ꯑꯍꯥꯎꯕ ꯆꯥꯕꯒꯤ ꯑ ꯆꯥꯕꯒꯤꯗꯃꯛꯇ ꯀꯟꯅ ꯍꯣꯠꯅꯔꯤ ꯉꯥꯏꯗ
ꯌꯦꯠ ꯂꯥꯛꯑꯗꯤꯀꯣ
ꯍꯣꯏ
ꯍꯣꯏ ꯐꯔꯦ ꯀꯩꯁꯨ ꯀꯥꯏꯗꯦ ꯑꯗꯣ ꯅꯣꯏ ꯅꯣꯏꯔꯣꯝꯗ ꯃꯩꯗꯤ ꯂꯥꯛꯄ ꯅꯠꯇ꯭ꯔꯣ
ꯃꯥꯏ ꯂꯥꯛꯑ
ꯑꯣꯀꯦ ꯃꯩ ꯂꯥꯛꯑꯗꯤ ꯅꯨꯡꯉꯥꯏꯔꯝꯒꯅꯤ ꯃꯩ ꯂꯥꯛꯇ꯭ꯔꯗꯤ ꯑꯁ ꯇꯨꯝꯐꯝ ꯆꯥꯐꯝ ꯂꯩꯐꯝ ꯭ꯌꯥꯟ ꯃꯥꯟꯇ ꯑꯥꯎꯖꯅꯠꯇ ꯀꯅ
ꯆꯥꯡꯁꯥꯡ ꯂꯧꯈꯠ ꯄꯁꯨ ꯑꯣꯏꯔꯣꯝꯗꯃꯨꯛ ꯏꯜꯂꯦ ꯑꯇꯣꯞꯄ ꯃꯐꯝꯗ ꯑꯗꯨꯝ ꯏꯔꯦꯅꯦ ꯉꯝꯃꯗꯤ
ꯑ ꯀꯥꯡꯅ ꯃꯔꯣꯟ ꯑꯃ ꯃꯥꯏꯕꯨ ꯃꯨꯠꯂꯗꯤ
ꯍꯣꯏ
ꯀꯥꯡꯅ ꯌꯣꯝꯂꯛꯑꯅꯤ ꯌꯣꯝꯂꯛꯄ ꯃꯇꯨꯡ ꯊꯥꯡꯒꯠꯈꯤ ꯇꯧꯕꯅꯤ ꯅꯍꯥꯟ ꯑꯩꯉꯣꯟꯗ ꯀꯥꯉ
ꯍꯥ
ꯑꯁ ꯕꯦꯔꯥꯔꯦ ꯍꯥꯏꯦ ꯀꯥꯡꯁꯤꯡꯁꯦ ꯏ ꯄꯥꯝꯕꯁꯦ ꯏ ꯆꯣꯞꯄꯁꯦ ꯃꯣꯏꯁꯦ
ꯎꯝ
ꯏ ꯑ ꯆ ꯑꯣꯄꯅꯤ ꯍꯥꯏ ꯀ
ꯍꯣꯏ ꯏ ꯌꯥꯝ ꯄꯥꯝꯕꯅꯦ ꯃꯣꯏꯗꯤ
ꯎ
ꯃꯁꯥꯒꯤ ꯏ ꯂꯩꯇꯕ ꯆꯠꯂ ꯈꯪꯗ꯭ꯔꯦ ꯑꯩꯈꯣꯏꯒꯤ ꯏꯒ ꯀꯌꯥ ꯑꯃ ꯍꯥꯎꯕꯖꯥꯠꯅꯣ ꯑꯩꯈꯣꯏ ꯑꯁ ꯃꯣꯏꯁꯨꯅꯦ ꯑꯩꯈꯣꯏ ꯑꯩꯈꯣꯏꯁꯨꯅꯤ ꯑꯩꯈꯣꯏꯁꯨ ꯃꯅꯨꯡꯉꯥꯏ ꯅꯠꯇ꯭ꯔꯣ ꯑꯩꯈꯣꯏꯁꯨ ꯌꯦꯟꯖꯥꯡ ꯑꯍꯥꯎꯕ ꯉꯥꯛꯇ ꯆꯥꯅꯤꯡꯉꯦꯗꯅ
ꯍꯣꯏ
ꯑꯗꯨꯒ ꯆꯞ ꯃꯥꯟꯅꯔꯝꯒꯅꯤ
ꯆꯕ ꯃꯅꯥꯏ ꯍ
ꯃꯣꯏꯁꯨ ꯑꯩꯈꯣꯏꯒꯤ ꯏ ꯆꯨꯞꯄ ꯐꯪꯉꯗꯤꯦ ꯑꯍꯥꯎꯕ ꯐꯪꯉꯦ ꯍꯥꯏꯔꯗꯕꯅꯦꯕ ꯃꯣꯏꯁꯨ
ꯎꯝ
ꯍꯥꯏꯕꯤꯌꯣ
ꯥꯎꯗꯤ ꯌꯥꯡꯕ꯭ꯔꯥ
ꯋꯥꯏꯕꯣꯜ ꯌꯦꯡꯗ꯭ꯔꯦ ꯍꯟꯗꯛꯁꯦ ꯑꯩ ꯊꯕꯛ ꯆꯤꯟꯕꯒꯤꯀꯣ ꯕꯣꯁꯦ ꯌꯦꯡꯗ꯭ꯔꯦ ꯅꯣꯏꯗꯤ ꯌꯦꯡꯕ ꯅꯠꯇ꯭ꯔꯣ
ꯍꯣꯏ ꯃꯔ ꯃꯔꯕꯤ ꯌꯥꯃꯦ
ꯎꯝ ꯍ ꯍꯣ ꯍꯣꯏꯣꯜꯂꯤ ꯃꯑꯣꯡꯁꯨ ꯌꯦꯡꯒꯗꯕꯅꯦ ꯍꯣꯏ ꯅꯪ ꯒꯦꯝ ꯁꯥꯟꯅꯕ꯭ꯔꯣ
ꯑꯁ ꯒꯦꯝ ꯁꯥꯟꯅꯗꯦꯅꯦ ꯑꯩꯗꯤ
ꯃꯣꯕꯥꯏꯜ ꯃꯣꯕꯥꯏꯜꯒꯤ ꯒꯦꯝ ꯁꯥꯟꯅꯗ꯭ꯔꯣ
ꯑꯩ ꯁꯥꯟꯅꯗꯦ ꯑꯗꯨꯒꯨꯝꯕꯗꯣ
ꯁꯥꯟꯅꯔꯗꯕꯅꯤꯅꯦ ꯃꯇꯝꯒꯤ ꯆꯠꯅꯕꯤꯁꯨ ꯈꯔ ꯇꯎꯅꯦ
ꯑ ꯑꯩ ꯁꯅꯕꯁꯨ ꯍꯩꯇꯕ ꯁꯅꯥꯁꯨ ꯁꯅꯥꯅꯤꯡꯗꯕ
ꯃꯇꯝꯒꯤ ꯆꯠꯅꯕꯤ ꯂꯩꯗꯅ ꯀꯔꯤꯅ ꯍꯧꯖꯤꯛ ꯀꯥꯟꯒꯤ ꯒꯦꯝꯗ ꯑꯦꯝ ꯃꯣꯕꯥꯏꯜ ꯂꯩ ꯍꯥꯏꯕ ꯅꯠꯇ꯭ꯔꯣ ꯑ ꯑꯦ ꯀꯥꯏꯅ ꯁꯤ ꯀꯥꯏꯅ ꯂꯩꯗꯅ
ꯎꯝ
ꯑꯩꯗꯤ ꯑꯗꯨꯝ ꯁꯥꯟꯅꯩꯗ ꯍꯧꯖꯤꯛꯀꯥꯟꯗꯤ ꯁꯥꯟꯅꯗꯦ ꯁꯪꯗꯕꯒꯦ
ꯍꯣꯏ
ꯅꯪ ꯑꯥ ꯑꯥ ꯚꯥꯏ ꯅꯪ ꯀꯩꯗꯧꯔꯤꯅꯣ
ꯑꯁ ꯑꯩ ꯍꯧꯖꯤꯛ ꯌꯣꯝ ꯆꯅꯤꯉ ꯀꯟꯅ ꯆꯠꯂꯤꯅꯦ ꯌꯥꯝ ꯌꯨꯝ ꯌꯥꯎꯅꯕꯅ ꯁ꯭ꯋꯥꯗꯗ ꯌꯥꯝ ꯌꯥꯝ ꯂꯥꯞꯇꯦꯗ ꯅꯛꯄꯅꯤꯅ
ꯑꯥ
ꯃꯥꯎꯂꯤ
ꯆꯠꯂꯒ ꯂꯩꯌꯦꯕꯀꯣ ꯅꯠꯇꯣ ꯑꯝꯇ ꯅꯠꯇ꯭ꯔꯣ
ꯍ ꯏ ꯇꯣ ꯑꯝꯇꯅꯦ ꯒꯥꯔꯤ ꯈꯔ ꯈꯔ ꯂꯥꯛꯄꯒꯤ ꯃꯈꯣꯟ ꯇꯔꯥꯃꯟ
ꯎꯖꯔꯤ ꯅꯨꯄꯤ ꯑꯉꯥꯡ ꯃꯈꯣꯡꯁꯨ ꯇꯥꯏꯅꯤ
ꯇꯥꯁꯅ ꯇꯥ ꯑꯁꯅ
ꯇꯤꯚꯤꯁꯨ ꯌꯦꯡꯕ ꯃꯈꯣꯟ ꯇꯥꯏ
ꯑꯁ ꯑꯗ ꯃꯦꯗ
ꯑꯩꯈꯣꯏꯗꯗꯤ ꯅꯣꯡ ꯐꯖꯅ ꯍꯣꯡꯉꯤꯅꯤ
ꯅꯣꯡ ꯆꯕ꯭ꯔꯣ
ꯆꯨꯒꯗꯧꯕꯒꯤ ꯍꯣꯡꯉꯦꯕ ꯅꯣꯡ
ꯑꯣ ꯐꯣꯡꯅꯦꯕꯣ ꯭ꯔꯨꯜ ꯭ꯔꯨꯨꯝꯒ ꯆꯥꯎꯏ ꯍ ꯑꯣ
ꯍꯣꯏ
ꯃꯔ ꯑꯗꯨ ꯊ
ꯀꯟꯅ ꯆꯨꯒꯗꯕꯕ ꯃꯥꯜꯂꯦꯅꯦ ꯍꯧꯖꯤꯒꯤꯁꯦ
ꯁꯔꯗꯤ ꯀꯔꯗꯤ ꯆꯠꯁꯤ ꯔꯣꯀꯣ
ꯑꯣꯥ
ꯇꯨꯝ ꯃꯗꯤ ꯅꯨꯡꯉꯥꯏꯕꯅꯦ ꯍꯥꯏ ꯅꯣꯡ ꯆꯕ ꯀꯥꯟꯗ
ꯍꯣꯏ ꯑꯗꯨꯗꯤ ꯅ ꯉ ꯑꯗꯨꯗꯣꯗꯤ ꯃꯥꯏ ꯃꯨꯠꯀꯗꯧꯕꯗꯨꯅꯦ ꯇꯥꯟꯕꯁꯦ
ꯅꯠꯇ ꯍꯥꯏꯗꯤ ꯃꯥꯏ ꯃꯒꯗ ꯂꯅ
ꯍꯅꯦ ꯃꯥꯏꯁꯦ ꯃꯣꯗꯒꯥꯟ ꯂꯀ
ꯑ ꯚꯥꯏꯅ ꯏꯅꯤꯡ ꯅꯠꯇ꯭ꯔꯣ
ꯍꯥ
ꯏꯔꯣꯏꯕꯥꯗꯤ ꯍꯩꯕꯣ ꯅꯠꯇ꯭ꯔꯣ
ꯍꯣꯏ
ꯑꯥ ꯎꯝ ꯀꯩꯅ ꯍꯩꯅꯂꯣ ꯀꯣꯠꯇꯦꯜ ꯝꯗꯤ ꯄꯥꯏꯕ ꯍꯥꯏꯔꯤꯕ
ꯑꯁꯁ ꯏ ꯇꯗ
ꯑꯥ ꯑꯥ ꯑꯩꯕꯨ ꯂꯌꯦ
ꯑꯁ ꯑꯗꯨꯗꯤ ꯌꯥꯝ ꯐꯥꯏꯅꯦ
ꯁꯤꯃꯥꯟ ꯇꯔꯦꯦꯟ ꯂꯣꯏ ꯍꯌꯦꯡꯒ ꯊꯧꯕ
ꯑꯁꯗꯤ ꯌꯥꯝ ꯌꯥꯝ ꯐꯥꯔꯅꯦ
ꯑꯗꯨꯒ ꯐꯨꯠꯕꯣꯜ ꯚꯣꯂꯤꯕꯣꯜ ꯁꯨꯂꯣ ꯆꯉꯔ ꯄꯔꯣꯝ ꯑ‌ꯦꯁ ꯅꯪꯗꯤꯅꯥ
ꯑꯁ ꯑꯣꯖꯥꯗꯤ ꯑꯗꯨꯗꯤ ꯌꯥꯝ ꯂꯣꯏꯅꯃꯛ ꯍꯩꯔꯝꯃꯤꯅꯦ
ꯎꯝ ꯅꯪ ꯋꯥꯏꯈꯨ ꯆꯥꯕ꯭ꯔꯣ
ꯍꯣꯏ ꯋꯥꯏ ꯁꯨ ꯆꯥꯏ
ꯑꯁ ꯀꯣꯗ